ꯍꯜꯂꯣ
ꯑꯣ
ꯍꯜꯂꯣ
ꯇꯥꯕ꯭ꯔꯣ ꯇꯥꯏꯌꯦ ꯇꯥꯏꯌꯦ ꯇꯥꯕ꯭ꯔꯣ ꯐꯖꯅ
ꯇꯥꯏꯌꯦ
ꯇꯥꯖꯌꯥ ꯑꯣꯈꯦ
ꯀꯠ
ꯑ
ꯀꯩꯗꯣꯏꯅꯣ ꯀꯗꯣꯏꯅꯣ ꯀꯩ ꯍꯥꯏꯕ
ꯑꯩ ꯑꯩ ꯀꯩꯝ ꯇꯧꯗꯦ ꯅꯪ ꯋꯥꯔꯤ ꯁꯥꯟꯅꯩꯁꯤꯗꯤ
ꯎꯝ ꯁꯨꯝ ꯀꯩꯗꯧꯔꯝꯃꯤꯅꯣ
ꯏꯁ꯭ꯂꯣ ꯆꯠꯄ ꯃꯥꯜꯂꯤꯀꯣ ꯐꯣꯟꯁꯤ
ꯑꯝ ꯈꯔ ꯆꯠꯂꯤ
ꯆꯠꯂꯦ ꯑꯗꯨꯅꯤꯁꯦ ꯑꯩ ꯑꯩ ꯑꯃꯨꯛ ꯉꯥꯡꯒꯥꯕꯁꯦ ꯀꯣꯟꯅ ꯇꯥ ꯃꯥꯜꯂꯦ ꯅꯪ ꯉꯥꯡꯕꯖꯨ
ꯑꯩꯒꯤ ꯑꯣꯏꯅ ꯆꯠꯄ꯭ꯔꯣ ꯁ꯭ꯂꯣ
ꯅꯪ ꯖꯨ ꯆꯠꯂꯦ ꯉꯥꯛꯇꯪ ꯉꯥꯛꯇꯪ ꯂꯩꯔꯒꯗꯤ ꯆꯠꯇꯕ꯭ꯔꯥ ꯀꯩꯝ ꯇꯧꯕꯟ ꯑꯟꯑꯣꯗꯤꯕꯜ
ꯑꯩ ꯋꯥꯢ ꯐꯥꯏ ꯑꯣꯏꯅ ꯁꯝꯖꯟꯁꯤꯔꯥ ꯈꯪꯗꯦ
ꯌꯥꯔꯦ ꯑꯗꯨꯝ ꯁꯝꯃꯣꯔꯅꯨ ꯁꯝꯃꯣꯔꯅꯨ ꯑꯗꯨꯝ ꯀꯩꯅꯣ ꯇꯧ ꯑꯗꯣ ꯋꯥꯟꯁ ꯑꯃꯨꯛ ꯀꯩꯅꯣ ꯇꯧꯒ꯭ꯔꯗꯤ ꯑꯗꯨꯝ ꯇꯧ ꯍꯥꯏꯕ ꯑꯟꯑꯣꯗꯤꯕꯜ
ꯎꯝ
ꯎꯝ ꯀꯩ ꯏꯟꯁꯥꯡ ꯆꯥꯔꯒꯦ
ꯀꯩꯅꯣ ꯃꯥꯏ ꯑ ꯃꯥꯏꯔꯦꯟ ꯆꯥꯏꯌꯦ ꯅꯪ ꯆꯥꯛ ꯆꯥꯔꯕꯣ
ꯆꯥꯗ꯭ꯔꯤꯗ ꯀꯩꯅꯣ ꯀꯔꯤꯕꯥ ꯑꯝ ꯅꯪꯒꯤ ꯀꯩꯅꯣꯃ ꯇꯝꯃꯦ ꯍꯥꯏꯗꯥꯏꯅꯦ
ꯑꯝ ꯑꯩ ꯃꯦꯀꯞ ꯇꯝꯃꯦ
ꯀꯅꯥ ꯀꯅꯥꯅꯣ
ꯍꯜꯂꯣ ꯀ
ꯆꯀꯅꯥ ꯀꯅꯣ ꯍꯥꯏ ꯃꯤ
ꯍꯧꯗ꯭ꯔꯦ ꯇꯥ
ꯀꯅꯥ ꯀꯅꯥꯅꯣ ꯍꯥꯏꯕ ꯆꯠꯂꯤꯗꯣ ꯍꯜꯂꯣ ꯇꯥꯕ꯭ꯔꯥ ꯍꯜꯂꯣ
ꯍꯣꯏ ꯁꯤꯗ ꯍꯕꯗꯣ ꯈꯪꯕ ꯀꯥꯎ
ꯅꯪ ꯏꯁꯀ꯭ꯔꯤꯟꯗꯣ ꯏꯁꯀ꯭ꯔꯤꯟꯗꯣ ꯑꯣꯐ ꯊꯝꯃꯨꯕ꯭ꯔꯣ ꯅꯠꯇ꯭ꯔꯥ ꯀꯩꯅꯣ
ꯊꯝꯗꯤꯌꯦ ꯀꯩꯝꯇ
ꯑꯣ ꯌꯥꯔꯦ ꯑꯗꯨꯗꯤ ꯅꯪ ꯋꯥꯏ ꯐꯥꯏ ꯀꯩꯀꯥꯗꯣ ꯀꯣꯏꯆꯦꯜ ꯆꯦꯜꯍꯜ ꯂꯧꯒꯅꯤ
ꯆꯦꯟꯗꯤ ꯑꯩ ꯋꯥꯏ ꯐꯥꯏ ꯑꯣꯟ ꯇꯧꯗ꯭ꯔꯦ ꯏꯁꯥꯅꯦ ꯑꯇꯩꯅꯦ
ꯎꯝ ꯌꯥ ꯌꯥꯔꯦ ꯑꯗꯨꯏꯗꯤ
ꯑꯩꯈꯣꯏ ꯁꯤꯗ ꯑꯉꯥꯡ ꯑꯃ ꯂꯩꯕꯗꯧ
ꯑ
ꯑꯗꯨꯗꯨꯒ ꯆꯠꯃꯤꯟꯅꯕ ꯏꯕꯥꯅꯤ ꯇꯝꯃꯤꯅꯨ ꯅꯣꯏꯁꯨ ꯇꯝꯅꯤꯡꯕ ꯃꯤ ꯂꯩꯔꯗꯤ ꯇꯝꯍꯟꯕ ꯌꯥꯅꯤ ꯑꯩꯈꯣꯏ ꯑꯃꯨꯛ ꯍꯧꯗꯣꯔꯛꯑꯦ
ꯎ ꯋꯥꯅꯦ ꯀꯅꯥ ꯇꯝꯍꯜꯂꯣ ꯍꯥꯏꯅꯣ ꯑꯩꯈꯣꯏꯒꯤ
ꯇꯝꯍꯟꯅꯤꯡꯕ ꯃꯤ ꯂꯩꯔꯗꯤ ꯇꯝꯍꯟꯕ ꯌꯥꯏ
ꯌꯥꯔꯦ ꯌꯥꯔꯦ ꯅꯣꯏ ꯅꯣꯏ ꯅꯣꯏ ꯈꯔ ꯇꯝꯃꯗꯤ ꯌꯥꯔꯒꯦ ꯑꯗꯣ ꯄꯨꯜꯂꯞ ꯇꯝꯍꯜꯂꯒ ꯄꯩꯁꯥ ꯀꯩꯅꯣ ꯇꯧꯅꯕꯅꯦ ꯅꯣꯏꯗ ꯌꯦꯟꯅꯅꯕꯅꯦ ꯍꯌꯦꯡ ꯃꯦꯀꯞꯀ ꯆꯠꯂꯛꯄ ꯀꯥꯟꯗ
ꯎꯝ ꯊꯣꯏ ꯑꯗꯨꯕꯨꯗꯤ ꯌꯥꯏ ꯑꯗꯨ ꯑꯣꯏꯔꯁꯨ ꯍꯩꯖꯤꯟꯕ ꯍꯥꯏꯁꯤꯗꯤ ꯀꯥꯟꯅꯩꯗꯅ
ꯍꯩꯖꯤꯟꯚꯁꯤ ꯅꯣꯏ ꯍꯦꯔꯗꯤ ꯌꯥꯔꯦꯒꯩꯗꯧꯔꯒꯦ
ꯃꯣꯏꯁꯨ ꯍꯩꯖꯕ ꯍꯥꯏꯁꯦ ꯀꯥꯟꯅꯗꯣꯏꯅꯤꯅꯦ
ꯏꯁꯁꯅ ꯍꯥꯏꯔꯛꯇꯔꯕ ꯅꯨꯄꯤꯒꯤꯗꯤ ꯃꯦꯀꯞ ꯑꯃ ꯍꯩꯕꯁꯤ ꯃꯦꯀꯞꯀꯤ ꯏꯁꯀꯤꯜ ꯑꯃ ꯍꯩꯖꯤꯟꯕꯁꯤ ꯄꯨꯔꯥ ꯁꯅꯥ ꯈꯨꯟꯕꯒꯨꯝꯕꯅꯤꯒ ꯍꯥꯏꯗꯤ
ꯃꯥꯅꯦ ꯍꯧꯖꯤꯛꯀꯤ ꯃꯇꯝꯁꯤꯗꯩꯗꯤ ꯑꯗꯨꯅꯦ ꯃꯦꯀꯞꯀꯤ ꯖꯨꯛꯅꯦ ꯍꯧꯖꯤꯛꯁꯤꯗꯤ
ꯃꯦꯀꯞꯀꯤ ꯆꯨꯝꯅꯤ ꯃꯦꯀꯞ ꯃꯦꯀꯞ ꯂꯩꯅꯕ ꯄꯩꯁꯥ ꯂꯩꯇ꯭ꯔꯗꯤ
ꯄꯩꯁꯥ ꯂꯩꯇ꯭ꯔꯦ
ꯃꯤ ꯀ ꯂꯣꯏ ꯆꯥꯏꯅꯦ
ꯃꯦꯀꯞꯀꯤ ꯃꯦꯀꯞꯀꯤ ꯄ꯭ꯔꯗꯛ ꯑꯃ ꯃꯊꯪꯗ ꯃꯤ ꯂꯤꯁꯤꯡ ꯃꯉꯥ ꯇꯔꯥ ꯄꯤꯔꯤꯕꯅꯤ
ꯎꯝ ꯑꯗꯨ ꯅꯪ ꯅꯍꯥꯟ ꯑꯃꯨꯛ ꯀꯩꯅꯣꯒꯤ ꯑꯃ ꯑ ꯊꯕꯛ ꯑꯃꯒ ꯍꯥꯏꯇꯥꯔꯅꯦ ꯑꯗꯨꯅ ꯀꯃꯥꯏ ꯀꯃꯥꯏꯅ ꯇꯧꯈ꯭ꯔꯕ
ꯇꯨꯏꯗꯣ ꯑꯩꯁꯦ ꯑꯩ ꯃꯦꯀꯞ ꯇꯝꯕꯁꯦ ꯆꯠꯄꯗꯣ ꯑꯗꯨꯗꯤ ꯑꯩꯗꯣ ꯐꯔꯛ ꯇꯥꯔꯦꯕ ꯇꯥꯏꯃꯤꯡꯁꯦ
ꯇꯥꯏꯃꯤꯡꯁꯦ ꯍꯥꯏꯁꯦ ꯀꯩ ꯀꯔꯤ ꯊꯕꯛꯅꯣꯕ ꯄꯨꯡ ꯀꯌꯥꯒꯤ
ꯄꯨꯡꯗꯣ ꯃꯣꯏ ꯃꯣꯏ ꯑꯣꯐꯤꯁꯇ ꯂꯥꯛꯑꯒ ꯍꯪꯉꯣ ꯍꯥꯏꯕꯅꯦꯕ ꯑꯩꯁꯨ ꯆꯠꯇ꯭ꯔꯦꯕ ꯉꯁꯤꯁꯨ ꯂꯥꯛꯑꯣꯅ ꯀꯩꯅꯣ ꯃꯦꯁꯦꯁ ꯊꯥꯔꯛꯑꯝꯃꯦꯕꯀꯣ ꯑꯩꯁꯨ ꯆꯠꯇ꯭ꯔꯦ ꯑꯩ ꯑꯗꯨ ꯍꯥꯏꯗꯤ ꯑꯗꯨ ꯆꯠꯂꯨꯔꯗꯤ ꯑꯃꯨꯛ ꯑꯩ ꯑꯗꯨ ꯑꯃꯨꯛ ꯃꯤꯗꯣ ꯍꯥꯡꯖꯜꯂꯨꯔꯒ ꯐꯔꯛ ꯇꯥꯟꯅꯗꯧ ꯃꯥꯟꯕ ꯑꯩꯅ ꯆꯠꯂꯤꯁꯤꯒ ꯇꯥꯏꯃꯤꯡꯗꯣ ꯌꯥꯔꯣꯏꯗꯕ
ꯑꯦ ꯑꯗꯣ ꯅꯪ ꯃꯦꯀꯞꯇꯨꯗꯤ ꯀꯨꯏꯔꯝꯃꯔꯣꯏ ꯀꯩꯅꯣ ꯂꯣꯏꯗꯣꯏꯧꯕ
ꯋꯥꯂꯤ ꯑꯩ ꯃꯈꯥ ꯑꯃꯨꯛ ꯇꯝꯊꯕ ꯑꯗꯨꯏꯅꯦ
ꯃꯈꯥ ꯑꯣꯟ ꯅꯣꯏꯁꯦ ꯄꯩꯁꯥ ꯊꯤꯕ꯭ꯔ
ꯎꯝ ꯄꯩꯁꯥ ꯊꯤꯕ ꯍꯥꯏꯁꯦ ꯑꯩꯈꯣꯏ ꯄꯨꯂꯞ ꯄꯦꯠ ꯄꯨꯂꯞ ꯇꯧꯈ꯭ꯔꯦꯕ ꯄꯩꯁꯥꯗꯨꯕꯨꯗꯤ ꯑꯩꯈꯣꯏ ꯊꯥ ꯑꯃꯒꯤ ꯑꯣꯏꯅ ꯑꯍꯨꯝ ꯂꯤꯁꯤꯡ ꯑꯍꯨꯝ ꯈꯛꯇꯪꯅꯤꯗ ꯑꯗꯣ ꯃꯈꯣꯏ ꯃꯈꯥ ꯑꯃꯨꯛ ꯇꯝꯊꯖꯕ ꯄ꯭ꯔꯣꯐꯦꯁꯅꯦꯜꯗ ꯑꯣꯏꯅ ꯇꯝꯊꯕ
ꯑꯣꯒꯤ ꯑꯗꯨꯒꯤꯗꯨꯅ ꯂꯨꯄꯥ ꯀꯌꯥꯃꯨꯛ
ꯂꯤꯁꯤꯡ ꯃꯉꯥꯅꯦ ꯑꯗꯣ ꯑꯩꯈꯣꯏꯒꯤ ꯂꯤꯁꯤꯡ ꯑꯅꯤꯃꯨꯛ ꯍꯥꯞꯄ ꯃꯈꯥ ꯃꯇꯝꯗ
ꯑꯣ ꯑꯣ ꯍꯥꯟꯅ ꯇꯝꯈꯤꯕꯒꯤ ꯑꯅꯤ ꯈꯛꯇꯪ ꯍꯥꯞꯄꯒ
ꯎꯝ ꯑꯗꯣ ꯍꯧꯖꯤꯛꯀꯤꯗꯣ ꯑꯩꯈꯣꯏꯗꯣ ꯑꯩꯈꯣꯏꯒꯤ ꯀꯩꯅꯣ ꯑꯣꯏꯕꯒꯤ ꯌꯥꯕ ꯅꯦꯕ ꯑꯩꯈꯣꯏꯁꯦ ꯐꯔꯥꯁ ꯕꯦꯁꯅꯦꯕ ꯃꯥꯒꯤ ꯑꯣꯏꯅ ꯁꯥꯇ꯭ꯔꯁꯦ ꯇꯨ ꯆꯨꯒꯤ ꯑꯩꯈꯣꯏꯗ ꯆꯥꯟꯁ ꯑꯃ ꯄꯤꯕꯤꯕꯅꯤꯗ ꯎꯝ ꯃꯤꯗꯗꯤ ꯌꯥꯗꯦꯕ
ꯅꯪ ꯀꯩꯅꯣ ꯇꯧꯗ꯭ꯔꯕꯣ ꯌꯨꯝꯗ ꯂꯩꯔꯣ ꯅꯠꯇ꯭ꯔꯥ ꯀꯥꯏ ꯂꯩꯒꯦ ꯍꯧꯖꯤꯛꯇꯤ ꯀꯩꯅꯣ ꯃꯦꯀꯞ ꯁꯦꯠꯄꯅꯤꯅ ꯀꯩꯅꯣ ꯂꯩꯔ ꯒꯅꯤꯗ
ꯎꯝ ꯍꯣꯏ ꯏꯪꯀꯞ ꯆꯞꯄꯅꯤꯅ ꯑꯩꯗꯣ ꯑꯩꯈꯣꯏ ꯀꯥ ꯍꯣꯏꯗ ꯂꯩ
ꯀꯅꯥ ꯀꯅꯥ ꯀꯅꯥ ꯊꯤꯟꯗꯣꯛ ꯊꯤꯟꯖꯤꯟꯗꯣꯏꯅꯣ
ꯀꯅꯥꯝ ꯊꯤꯟꯗꯦꯗ ꯍꯧꯖꯤꯛꯀꯤ ꯑꯉꯥꯡ ꯑꯩꯈꯣꯏꯒꯔ ꯂꯩꯃꯤꯟꯅꯕꯗꯣ ꯏꯕꯥꯗꯤ ꯑꯗꯨꯝ ꯆꯠꯂꯤ ꯕꯖꯥꯔ ꯕꯖꯥꯔꯗ ꯕꯖꯥꯔ ꯐꯥꯎ ꯑꯣꯇꯣꯇꯣꯉ ꯆꯠꯂꯦ ꯑꯗꯨꯗꯩ ꯈꯣꯡꯅ ꯑꯃꯨꯛ ꯆꯠꯇꯣꯏꯕ ꯈꯣꯡꯅ ꯅꯛꯑꯦꯕ
ꯍꯥꯏꯗꯤ ꯕꯖꯥꯔꯐꯥꯎ ꯆꯠꯩꯅ ꯍꯥꯏꯗꯤ ꯍꯟꯗꯣꯛ ꯍꯟꯖꯤꯅ ꯂꯨꯄꯥ ꯀꯌꯥ ꯆꯪꯒꯦꯕ ꯅꯨꯡꯇꯤꯒꯤ
ꯗꯣꯟꯟꯖꯤꯟꯗ ꯂꯨꯄꯥ ꯅꯤꯐꯨ
ꯍꯣꯇꯤ
ꯎꯝ
ꯎꯝ ꯐꯣꯔꯇꯤ ꯑꯣꯏꯗꯦ ꯑꯗꯨꯑꯣꯏꯗꯤ ꯐꯣꯔꯇꯤ ꯏꯟꯇꯨ ꯊꯥꯔꯠ ꯊꯥ ꯊꯥ ꯑꯃ ꯄꯥꯔꯦ ꯌꯦꯡꯉꯁꯦꯕ ꯐꯣꯔꯇꯤ ꯏꯟ ꯇꯨ ꯊꯥꯔꯇꯤ ꯑꯗꯨꯏ ꯂꯤꯁꯤꯡ ꯑꯃ ꯆꯅꯤꯀꯣ ꯊꯥ ꯑꯝꯗ ꯑꯗꯨ ꯅꯨꯡꯇꯤꯒꯤꯨꯗꯤ ꯆꯠꯄꯕꯨꯥꯎꯗꯤ ꯆꯠꯂꯝꯃꯣꯏꯗ ꯈꯔꯗꯤ ꯁꯨꯇꯤꯨꯗꯤ ꯂꯩꯔꯝꯃꯅꯤꯀꯣ
ꯍꯣꯏ ꯂꯩ ꯑꯩꯈꯣꯏ ꯁꯟꯗꯦꯒꯨꯝꯕꯁꯨꯗꯤ ꯊꯥꯏ ꯑꯗꯒꯤ ꯑꯩꯈꯣꯏꯒꯤ ꯑꯣꯖꯥꯗꯣ
ꯑ
ꯑꯗꯨ ꯃꯥꯅ ꯃꯦꯀꯞꯀꯨꯝꯕ ꯆꯠꯂꯁꯨ ꯑꯗꯨꯝ ꯑꯗꯨ ꯃꯥꯅ ꯐꯔꯛ ꯇꯥꯔꯁꯨꯗꯤꯤ ꯊꯥꯏꯑꯦꯕ
ꯅꯪ ꯀꯩꯅꯣ ꯇꯧꯔꯔꯣꯏꯗ꯭ꯔꯣ ꯃꯥꯁꯇꯔꯗ ꯃꯥꯁꯇꯔ ꯇꯧꯊꯥꯔꯔꯣꯏꯗ꯭ꯔꯣ
ꯇꯔ ꯎ ꯎ
ꯑꯗꯨꯕꯨꯗꯤ ꯃꯈꯣꯏ ꯃꯅꯤꯄꯨꯔꯗ ꯃꯥꯁꯇꯔ ꯇꯧꯕꯁꯦ ꯁꯥꯔꯇꯤꯐꯤꯀꯦꯠ ꯄꯥꯏꯔꯗꯪ ꯇꯣꯛꯑꯅꯤꯅꯦ ꯑꯗꯨꯝ
ꯑꯗꯨꯅ ꯀꯩꯀꯩꯅꯣ ꯇꯧꯍꯧꯅꯕ ꯃꯥꯁꯇꯔ ꯇꯧꯗꯕꯤꯗ
ꯀꯩꯅꯣ ꯇꯧꯕ ꯍꯥꯏꯁꯤꯅ ꯆꯍꯤꯗꯤ ꯐꯅꯌꯥꯝꯗꯤ ꯌꯥꯝꯁꯤꯜꯂꯛꯑꯃꯅꯦ ꯑꯗꯨꯅꯦ ꯀꯩ ꯊꯕꯛ ꯑꯃꯐꯛ ꯇꯧꯗ꯭ꯔꯤꯀꯣ ꯍꯧꯖꯤꯛꯤ
ꯍꯥꯎꯖꯤ
ꯃꯪꯒꯣꯂꯗꯤ ꯀꯩꯅꯣ ꯇꯧꯈ꯭ꯔꯕ ꯎꯝ ꯑꯦꯛꯖꯥꯝ ꯂꯣꯏꯈ꯭ꯔꯕ ꯑꯃ ꯌꯨꯝ ꯆꯠꯈ꯭ꯔꯕꯣ ꯀꯥꯏ ꯂꯩꯈ꯭ꯔꯒꯦ
ꯆꯠꯈ꯭ꯔꯦ ꯃꯥ ꯌꯨꯝꯗ ꯌꯨꯝꯗ ꯆꯠꯈ꯭ꯔꯦ ꯃꯥ ꯑꯦꯛꯖꯥꯝ ꯂꯣꯏꯕꯒꯤ ꯅꯨꯃꯤꯠ ꯅꯣꯡ ꯅꯤꯅꯤ ꯂꯩꯔꯨꯒꯦꯅ ꯆꯠꯈꯤꯕ
ꯍꯣ ꯀꯩꯅꯣ ꯃꯥ ꯑꯃꯨꯛ ꯊꯥꯈꯤꯅꯤ ꯍꯥꯏꯕ꯭ꯔꯣ ꯅꯠꯇ꯭ꯔꯒ ꯀꯃꯥꯏꯅ
ꯎꯝ ꯃꯥ ꯑꯃꯨꯛ ꯑꯃꯨꯛ ꯑꯃꯨꯛ ꯊꯥꯈꯤꯗꯣꯏ ꯊꯥꯒꯤꯅꯤ ꯍꯥꯏꯕꯅꯤ ꯃꯥ ꯑ ꯀꯟꯗꯤꯁꯟ ꯀꯩꯅꯣ ꯍꯧꯅꯔꯛꯑꯅꯤꯗꯅ
ꯍꯧꯔꯤꯈꯩ ꯅ꯭ꯌꯨꯇ꯭ꯔꯤꯁꯟꯒꯤ ꯗ
ꯎꯝ ꯑꯗꯨ ꯑꯩꯈꯣꯏ ꯇꯥꯃꯣꯅ ꯄꯨꯔꯛꯑꯅꯤ ꯍꯥꯏꯕꯅꯤ
ꯑꯗꯣ ꯀꯩꯅꯣꯗꯤ ꯄꯩꯁꯥꯗꯤ ꯑꯔꯣꯏꯕꯤꯅꯤꯀꯣ ꯍꯧꯖꯤꯛ ꯇꯥꯡꯗꯣꯏꯁꯦ ꯅꯃꯗꯗꯤꯀꯅ ꯃꯅꯦ ꯍꯥꯏꯕ ꯁꯞꯖꯤ ꯑꯗ ꯂꯨꯄꯥ ꯂꯤꯁꯤꯡ ꯀꯨꯟ ꯃꯌꯥ ꯂꯣꯏ ꯌꯧꯗꯣꯏꯅꯦꯕ
ꯎꯝ
ꯑꯗꯩꯗꯤ ꯀꯦꯃꯦꯁꯇ꯭ꯔꯤ ꯐꯤꯖꯤꯛꯁ ꯕꯥꯏꯑꯣ ꯑꯩ ꯂꯨꯄꯥ ꯂꯤꯁꯤꯡ ꯍꯨꯝꯐꯨꯃꯨꯛꯅꯤꯩꯅ ꯆꯪꯗꯣꯏꯁꯦ
ꯃꯃꯥꯡꯁꯨꯗ ꯃꯥꯏꯅꯅꯤ ꯆꯪꯗ
ꯑꯗꯨꯗꯤ ꯊꯥ ꯑꯦꯛꯖꯥꯝꯅꯤꯔꯥꯏꯅ ꯑꯔꯥꯏꯕ ꯑꯣꯏꯗꯤ ꯐꯕ
ꯑ ꯍꯣꯏ ꯀꯦꯅꯣ ꯑꯣ ꯇ
ꯅꯗꯤ ꯀꯔꯤ ꯀꯔꯤ ꯇꯧꯔꯤꯒꯦ
ꯑꯩ ꯀꯩ ꯇꯧꯗꯦꯗ ꯀꯣꯂꯦꯖꯁꯨ ꯆꯠꯇ꯭ꯔꯤ ꯑꯗꯨꯗꯣꯏꯗꯤ ꯑꯗꯨꯝ
ꯅꯪ ꯑꯉꯥꯡ ꯇ꯭ꯨꯏꯁꯟ ꯑꯃ ꯇꯧꯋꯦ ꯍꯥꯏꯇꯥꯅꯦ
ꯇꯨꯁꯟ ꯈꯥꯏ ꯇ ꯍ ꯑꯉꯥꯡ ꯀꯩꯅꯣ ꯆꯨꯕ ꯈꯔ ꯕ꯭ꯔꯝ ꯆꯠꯄꯒ
ꯇꯥꯏ ꯇꯥꯏꯗꯨꯒ ꯑꯗꯨꯒ ꯇꯥꯛꯂꯣꯏꯨꯔꯦ ꯈꯪꯗꯦ
ꯇꯥ ꯀꯩ ꯍꯥꯏꯗꯤ ꯋꯥꯡꯉ ꯇꯥꯏꯌꯦ ꯄ꯭ꯂꯦꯟꯒ ꯑꯔꯣꯏꯕꯤ ꯇꯤ ꯁꯥꯡꯅꯒ ꯇꯧꯔꯦ ꯑꯗꯨꯗꯨꯒ ꯁꯤ ꯈꯪꯗꯦ ꯑꯗꯨꯒ ꯑꯁ ꯈꯪꯗꯦꯗ ꯀꯩꯅꯣ
ꯐꯥꯎꯗꯣꯛꯈ꯭ꯔꯕ
ꯍꯧꯗꯣꯛꯈ꯭ꯔꯕ ꯑꯗꯨꯗꯩꯗꯤ ꯀꯩꯅꯣꯗꯨꯅ ꯅꯦꯠꯋꯔꯛꯀꯤ ꯃꯆꯥ ꯃꯨꯄꯥ ꯂꯥꯖꯣꯗꯨꯅ ꯃꯔ ꯑꯣꯏꯃ
ꯃꯥꯁꯨ ꯌꯥꯗꯕ
ꯌꯥꯗꯕꯩ ꯅꯠꯇꯕ ꯑꯗꯨꯝꯅ
ꯁꯤꯗꯤ ꯆꯠꯄꯣꯏ ꯆꯠꯇꯕꯣꯏ ꯇꯧꯕ
ꯑꯩꯅ ꯇꯝꯕ ꯃꯤꯁꯤꯡꯁꯤꯅ ꯀꯃꯥꯏꯅ ꯇꯧ ꯑꯩꯒ ꯃꯥꯟꯅꯕ ꯉꯥꯛꯇ
ꯑꯥ ꯌꯥꯗ꯭ꯔꯦꯗ ꯀꯣꯏꯂꯦꯖ ꯆꯠꯇꯕꯅꯤꯅ ꯀꯔꯤꯕꯨ ꯇꯧꯅꯤ ꯑꯗꯨꯣ ꯅꯣꯡꯉꯥꯜꯂꯒ ꯄꯨꯡ ꯃꯥꯄꯜ ꯇꯔꯥꯗ ꯍꯧꯒꯠꯂꯅꯤ ꯑꯗꯨꯒ ꯀꯩꯗꯧꯔꯤꯅꯣ ꯈꯪꯗꯕꯩ ꯃꯇꯝ ꯂꯣꯏꯈ꯭ꯔꯅꯤ ꯀꯥꯟꯅꯕꯗꯤ ꯌꯥꯝ ꯇꯧꯔꯣꯏꯦ ꯑꯗꯨꯗꯨꯒ ꯄꯨꯡ ꯃꯔꯤꯃ ꯇꯣ ꯇꯨꯁꯅꯁꯥ ꯂꯩꯅꯤ ꯆꯠꯄꯤꯗꯨꯗꯤ ꯈꯪꯗꯦ ꯑꯗꯨꯗꯤ ꯃꯣꯏ ꯀꯩꯅꯣꯁꯤꯅ ꯑꯣꯏꯔꯝꯒꯅꯤ
ꯎꯝ ꯑꯗꯨꯗ ꯑꯩꯅ ꯍꯥꯏꯕꯗꯤ ꯅꯪ ꯀꯣꯂꯦꯖ ꯇꯣꯛꯀꯝ ꯀꯥꯟꯗ ꯀꯅꯥꯗꯣꯏꯅꯣꯂ
ꯀꯣꯂꯦꯖꯇꯤ ꯋꯥꯠꯂꯤꯑ ꯗꯦꯠ ꯇ꯭ꯋꯦꯟꯇꯤ ꯇ꯭ꯋꯦꯟꯇꯤ ꯃꯇꯨꯡꯗ ꯑꯣꯏꯔꯅꯤ ꯀꯣꯂꯦꯖꯀꯤ ꯀꯩꯅꯣ ꯀꯩ ꯎ ꯀꯩꯒꯤꯅꯣꯅꯦ ꯑꯦꯠꯃꯤꯁꯟꯒꯤꯁꯨ ꯀꯩꯝ ꯍꯥꯏꯔꯛꯇ꯭ꯔꯤ ꯂꯨꯄꯥ ꯀꯌꯥ ꯆꯪꯗꯣꯏꯅꯣ
ꯅꯪ ꯍꯥꯟꯅꯗꯨ ꯔꯤꯐꯟ ꯇꯧꯔꯛꯈ꯭ꯔꯕ
ꯇꯧꯔꯛꯇ꯭ꯔꯤꯗ ꯔꯤꯐꯟꯗꯨꯁꯨ ꯀꯌꯥ ꯇꯧꯔꯛꯇꯣꯏꯅꯣ ꯈꯪꯗꯦ ꯉꯁꯥꯏꯗꯤ ꯀꯣꯂꯦꯖ ꯆꯠꯂꯒ ꯔꯤꯐꯟ ꯇꯧꯅꯕꯗꯤ ꯍꯥꯏꯔꯝꯕꯅꯦꯅ ꯃꯣꯏ ꯇꯧꯔꯛꯑꯒꯦ ꯈꯣꯠꯂꯛꯑꯒꯦꯗꯤ ꯍꯥꯏꯍꯧꯕꯅꯦ ꯑꯗꯨ ꯅꯪ ꯕꯣꯏꯁ ꯂꯥꯎ ꯊꯥꯕ꯭ꯔꯣ
ꯀ
ꯎꯝ ꯑꯗꯨꯝ ꯔꯤꯐꯟ ꯇꯧꯔꯒꯦ ꯈꯣꯠꯂꯒꯦꯗꯤ ꯍꯥꯏꯔ ꯈꯪꯗꯦꯗ ꯀꯔꯝ ꯀꯥꯟꯅ ꯇꯧꯔꯛꯇꯣꯏꯅꯣ ꯇꯧꯗꯤ ꯇꯧꯔꯛꯑꯅꯤꯗ ꯑꯃꯣ ꯑꯗꯨ ꯇꯧꯔꯛꯇ꯭ꯔꯗꯤ ꯊꯧꯔꯦꯅ ꯍꯜꯂꯣ ꯍꯜꯂꯣ ꯇꯥꯕ꯭ꯔꯣ ꯇꯥꯕ꯭ꯔꯣ ꯍꯜꯂꯣ ꯅꯍ ꯁꯐꯔ ꯀꯣꯏ ꯅ
ꯍꯜꯂꯣ